ꯍꯜꯂꯣ ꯇꯥꯔꯔꯕꯕꯥ
ꯇꯥꯏ ꯇꯥꯏ
ꯎꯝ ꯀꯩꯗꯧꯔꯝꯃꯤꯅꯣ ꯅꯪꯃ
ꯚꯥꯏ ꯉꯁꯤꯗꯤ ꯋꯥꯋꯥꯛꯀꯧꯍꯧꯗꯣꯏꯅꯤ ꯀꯩꯅ ꯌꯥꯝ ꯑꯦꯛꯁꯥꯏꯇꯦꯠ ꯑꯣꯏꯗ꯭ꯔꯣꯅ
ꯑꯗꯨꯒꯤ ꯑꯩꯁꯨ ꯃꯇꯝ ꯉꯥꯏꯕ ꯑꯣꯏꯅ ꯋꯥꯔꯤ ꯉꯥꯏꯍꯥꯛ ꯁꯥꯟꯅꯒꯦꯅ ꯅꯠꯇ꯭ꯔꯗꯤ ꯇꯨꯝꯅꯤꯡꯒꯅꯤꯅ
ꯃꯥꯅꯤ ꯃꯥꯅꯤ ꯎꯝ ꯇꯥꯏꯝ ꯂꯥꯏꯟꯁꯤꯗꯤ ꯈꯔꯗꯤ ꯁꯦꯟꯅꯔꯦꯗꯅ ꯑꯗꯨꯗꯏꯔꯁꯨ ꯌꯦꯡꯗ ꯌꯥꯕꯄꯣꯟꯇꯦꯗꯣ
ꯎꯝ ꯍꯥꯏꯗꯤ ꯑꯣꯄꯅꯤꯡ ꯑꯣꯄꯅꯤꯡꯅꯤꯅ ꯅꯨꯡꯉꯥꯏꯗꯣꯏꯅꯦ
ꯑꯩꯈꯣꯏꯕꯥꯏ ꯁꯤꯕꯨ ꯍꯟꯗꯛꯁꯤꯕꯨ ꯋꯥꯔꯜ ꯀꯞꯁꯤꯕꯨ ꯀꯃꯥꯏ ꯀꯃꯥꯏꯅ ꯀꯔꯤ ꯀꯔꯤꯗ ꯊꯥꯖꯕ ꯊꯝꯅꯤꯒꯦ
ꯑꯩꯗꯤ ꯍꯥꯏꯗꯤ ꯍꯥꯏꯗꯤ ꯃꯥ ꯃꯥꯒꯤ ꯑꯣꯄꯤꯅꯤꯌꯟ ꯇꯥꯔꯦ ꯑꯗꯣ ꯑꯩ
ꯈꯪꯉꯝꯃꯅꯤ ꯍꯥꯟꯅꯗꯒꯤ ꯀꯔꯝꯕꯗ ꯁꯞꯄꯣꯔꯠ ꯇꯧꯔꯛꯏ ꯍꯥꯏ ꯑꯗꯨꯝ
ꯎꯝ ꯍꯅꯒꯤ ꯑꯊꯥ ꯈꯨꯗꯤꯡꯒꯤ ꯄꯣꯛꯕꯗꯣ ꯕꯦꯠ ꯕꯦꯠ ꯈꯨꯗꯤꯡꯃꯛ ꯂꯣꯏ ꯂꯣꯠꯁ ꯑꯣꯏꯕꯗꯣ
ꯑꯥ
ꯃꯗꯨꯒꯤ ꯍꯥꯛꯇ ꯇꯒꯤ ꯑꯩ ꯗꯥꯎꯒꯤ ꯊꯕꯛꯁꯤ ꯌꯦꯡꯗ꯭ꯔꯕꯅꯤꯅꯦ ꯚꯥꯏ
ꯑꯩꯗꯤ ꯚꯥꯏ ꯍꯥꯏꯗꯤ ꯄꯣꯅꯤꯗꯤ ꯑꯗꯨꯝ ꯏꯁꯥꯅ ꯈꯪꯖꯩ ꯑꯗꯨ ꯑꯣꯏꯔꯁꯨ ꯄꯥꯝꯖꯃꯟꯕꯒꯤ ꯍꯥꯏꯗꯤ ꯄꯥꯝꯖꯃꯟꯕꯒꯤ ꯄꯣꯠꯅꯤ ꯈꯪ ꯈꯪꯅ ꯑꯗꯨꯝ ꯂꯦꯞꯄꯣ ꯑꯗꯨꯅꯤꯗ ꯚꯥꯏ ꯍꯥꯏꯗꯤ ꯑꯩꯗꯤ ꯄꯣꯠꯅꯦꯁꯤꯗꯤ ꯑꯗꯨꯝ ꯈꯪꯉꯤ ꯏꯁꯥꯅ ꯈꯪꯖꯩꯑꯕ ꯑꯩꯅ ꯊꯥꯔꯤꯕ ꯄꯣꯠꯁꯦ ꯁꯤꯗꯤ ꯄꯣꯅꯤ ꯍꯥꯏꯔꯤꯕ ꯑꯗꯨ ꯄꯣꯅꯤ ꯈꯪꯉꯁꯨ ꯀꯃꯥꯏꯅ ꯑꯩꯅ ꯄꯥꯝꯖꯔꯤꯕ ꯇꯤꯝꯗꯨꯒ ꯃꯤꯇꯣꯛꯄꯒ ꯁꯅ ꯑ ꯑꯩꯅ ꯄꯥꯝꯖꯔꯤꯕꯕ ꯇꯤꯝꯗ ꯊꯥꯗꯣꯛꯑꯝꯃꯒ ꯃꯤꯉꯣꯟꯗ ꯀꯃꯥꯏꯅ ꯊꯥꯔꯗꯣꯏꯅꯣ ꯚꯥꯏ
ꯎꯝ ꯀꯩꯅꯣꯅꯤꯗ ꯚꯥꯏ ꯍꯥꯏꯗꯤ ꯍꯣꯏ ꯀꯩꯅꯣ ꯄ꯭ꯂꯦꯌꯔ ꯄ꯭ꯂꯦꯌꯔ ꯑꯐꯕ ꯇꯤꯝ ꯑꯃꯗ ꯄ꯭ꯂꯦꯌꯔ ꯑꯐꯕ ꯑꯃꯗꯤ ꯑꯗꯨꯝ ꯌꯥꯎꯔꯛꯀꯗꯣꯏꯅꯦꯕ ꯑꯗꯨꯔꯁꯨ ꯍꯥꯏꯗꯤ ꯇꯤꯝ ꯋꯥꯛꯅꯤꯗꯅ ꯚꯥꯏ ꯃꯣꯏꯗꯤ ꯑꯗꯨꯅ ꯄ꯭ꯂꯦꯌꯔ ꯐꯔꯁꯨ ꯃꯥꯒꯤ ꯇꯤꯝ ꯈꯤꯇꯪ ꯁꯣꯜꯂꯗꯤ ꯑꯗꯨꯝ ꯁꯣꯏꯕꯖꯥꯠꯅꯤꯅꯦ
ꯍꯣꯏ ꯃꯊꯟꯗ ꯃꯊꯟꯇ ꯁꯥꯟꯅꯕ ꯌꯥꯕ ꯄꯣꯠ ꯅꯠꯇꯕꯅꯤꯅꯀꯣ
ꯎꯝ ꯇꯤꯝꯋꯥꯛꯁꯦ ꯌꯥꯝ ꯃꯔꯨ ꯑꯣꯏꯌꯦꯅ ꯇꯥꯛꯄ ꯏꯁꯄꯣꯠꯅꯦ ꯍꯥꯏꯇꯥꯔꯦ
ꯎ ꯃꯌꯥꯝ ꯄꯨꯂꯞ ꯐꯝꯃꯤꯟꯗ ꯌꯥꯗꯦꯕ ꯑꯩ ꯏꯊꯟꯇ ꯐꯔꯦꯅ ꯏꯊꯟꯇ ꯁꯥꯟꯅꯕ ꯌꯥꯕ ꯄꯠ ꯅꯠꯇꯦꯕ ꯁꯤꯗꯤ ꯏꯟꯗꯤꯕꯤꯖꯨꯋꯦꯜ ꯒꯦꯝ ꯅꯠꯇꯕꯅꯤꯅꯀꯣ
ꯎꯝ
ꯑꯗꯨꯅ ꯌꯥꯝꯅ ꯀꯩꯅꯣ ꯇꯧꯕ ꯈꯣꯠ ꯑꯗꯨꯁꯨ ꯈꯪꯗꯗ ꯚꯥꯏ ꯑꯩꯗꯤ ꯁꯤꯗ꯭ꯔꯤꯐꯥꯎꯗꯤ ꯃꯥꯒꯤ ꯀꯩꯅꯣꯗ ꯑꯗꯨꯝ ꯂꯩꯔꯅꯤ ꯒꯤ
ꯌꯥꯝ ꯄꯥꯝꯖꯔꯨꯕꯗꯣ ꯍꯣꯏ ꯍꯣꯏ ꯑꯗꯨꯅꯕꯨ ꯃꯥꯏ ꯃꯥꯏ ꯍꯥꯏ ꯋꯥ ꯂꯩꯦꯅꯔꯤꯗꯅꯤ
ꯍꯥꯏꯗꯤ ꯏꯁꯥꯅ ꯑꯉꯥꯡ ꯑꯣꯏꯔꯤꯉꯩꯗꯒꯤ ꯄꯥꯝꯖꯅ ꯂꯥꯛꯈ꯭ꯔꯕ ꯄꯣꯠꯅꯤꯅ ꯍꯣꯡꯇꯣꯛꯄ ꯌꯥꯔꯔꯣꯏꯕ ꯁꯤ ꯄꯣꯠꯁꯤꯗꯤꯚꯥꯏ
ꯎꯝ ꯊꯪꯦ
ꯃꯥ ꯃꯥꯒꯤ ꯐꯦꯟꯁ ꯍꯥꯏꯁꯤꯗꯤ ꯑꯃꯃꯝ ꯂꯣꯏ ꯂꯩꯉꯩ ꯉꯥꯛꯇꯅꯤ ꯃꯥꯒꯤ ꯃꯥꯒꯤ ꯐꯦꯁꯁꯨ ꯌꯣꯝꯊꯣꯛꯄ ꯇꯨꯃꯤꯟ ꯇꯨꯃꯤꯟꯅ ꯍꯥꯏꯗꯤ ꯃꯥ ꯃꯥꯒꯤ ꯄꯥꯝꯖꯕ ꯇꯤꯝꯗꯣ ꯁꯞꯄꯣꯔꯠ ꯇꯧꯅꯕꯗ ꯃꯌꯥꯝ ꯀꯔꯤꯝ ꯍꯥꯏꯅꯔꯣꯏꯕ ꯍꯧꯖꯤꯛ ꯁꯣꯁꯌꯦꯦꯜ ꯃꯦꯗꯤꯌꯥꯁꯤꯗ ꯇ꯭ꯔꯣꯜ ꯇꯧꯅꯔꯤꯕ ꯃꯌꯥꯝꯁꯦ ꯚꯥꯏ ꯑꯁ ꯑꯩꯗꯤ ꯇꯟꯕ ꯑꯃꯁꯨ ꯌꯥꯎꯔꯤ
ꯎꯝ ꯇꯥꯗꯣꯏꯗꯤ ꯑꯃꯈꯛꯇꯅꯦꯕ
ꯍꯥꯏꯗꯤ ꯃꯥ ꯃꯥꯅ ꯄꯥꯝꯖꯕꯗꯣ ꯁꯞꯄꯣꯔꯠ ꯇꯧꯖꯕꯅꯤ ꯃꯥ ꯃꯥꯅ ꯈꯣꯏ ꯊꯥꯖꯕꯗꯣ ꯁꯞꯄꯣꯔꯠ ꯇꯧꯖꯕꯩ ꯋꯥꯅꯦꯕ ꯑꯗꯨꯗ ꯍꯧꯖꯤꯛ ꯁꯣꯁꯌꯦꯜ ꯃꯦꯗꯤꯌꯥꯗꯒ ꯇꯧꯅꯔꯤꯕ ꯇ꯭ꯔꯣꯜ ꯃꯌꯥꯝꯁꯤꯗꯤ ꯚꯥꯏ ꯑꯩꯗꯤ ꯀꯌꯥ ꯄꯥꯝꯖꯩ ꯑꯗꯨꯗ
ꯏꯅꯦ ꯑꯩ ꯁꯣꯁꯦꯜ ꯃꯦꯗꯤꯌꯥꯁ ꯍꯥꯟꯅ ꯀꯃꯥꯏꯅ ꯍꯥꯟꯅꯗꯤ ꯈꯪꯗꯦ ꯇ꯭ꯔꯣꯜ ꯇꯧꯕꯒꯤ ꯆꯥꯡꯗꯤ ꯍꯥꯟꯅꯗꯒꯤ ꯍꯥꯏꯔ ꯁꯨꯝ ꯍꯦꯟꯀꯠꯂꯛꯑꯕꯅꯤ ꯁꯨꯝ ꯍꯣꯏ ꯄꯥꯎꯕꯨꯗꯤ ꯑꯊꯨ ꯑꯀꯥꯏꯕꯨꯗꯤ ꯅꯪꯉꯤ ꯑꯗꯨ ꯑꯣꯏꯔꯒꯁꯨ ꯀꯩ ꯍꯥꯏꯇꯥꯔꯦ ꯃꯣꯏꯁ ꯃꯤꯁꯂꯤꯗꯤꯡ ꯁꯨꯝ ꯇꯧ ꯂꯩꯔꯦꯕ
ꯎꯝ ꯃꯤ ꯑꯃꯒꯤ ꯀꯦꯔꯤꯌꯔ ꯃꯥꯡꯕ ꯌꯥꯕ ꯀꯩꯅꯣ ꯇꯧꯕ ꯌꯥꯕ ꯌꯥꯝ ꯇꯧꯅꯔꯦꯕ ꯍꯧꯖꯤꯛ
ꯃꯥꯅꯤ ꯃꯥꯅꯤ ꯚ ꯑꯦꯛꯁꯤꯗꯦꯟ ꯑꯃ ꯊꯣꯛꯄꯗ ꯐꯣꯟ ꯍꯥꯟꯅ ꯊꯥꯡꯇꯣꯛꯅꯔꯦꯕ ꯐꯥꯔꯁ ꯑꯦꯛꯁꯆꯦꯟꯖꯦ ꯐꯣꯟꯅꯦꯕ ꯍꯧꯖꯤꯛ ꯑꯣꯏꯅꯔꯤꯁꯦ
ꯆꯥꯛ ꯏꯁꯤꯡꯒ ꯆꯥꯔꯕꯣ ꯚꯏꯕꯣ
ꯁꯔꯦ ꯇ ꯊ ꯐꯧ ꯆꯗꯠꯇ
ꯀꯩ ꯌꯦꯟꯁꯥꯡ ꯆꯥꯔꯒꯦ
ꯏꯔꯣꯝꯕ ꯑꯃꯒ ꯄꯥꯛꯅꯝ ꯑꯃꯒ ꯆꯥꯏꯌꯦ
ꯎꯝ ꯑꯍꯥꯎꯕ ꯉꯥꯛꯇꯅꯤꯅꯦ
ꯑꯗꯨꯝ ꯆꯝꯅ ꯑꯗꯨꯝ ꯍꯥꯎꯋꯦ ꯍꯥꯏꯇꯥꯔꯦ ꯚ ꯆꯥꯛ ꯆꯥꯕꯗꯤ ꯌꯥꯏ ꯑꯩꯈꯣꯏ ꯚꯏꯗꯤ ꯀꯩ ꯆꯥꯔꯒꯦ
ꯑꯩꯗꯤ ꯁꯧꯒ꯭ꯔꯤ ꯑꯃ ꯊꯣꯡꯉꯦ ꯑꯗꯨꯒ ꯀꯥꯡꯉꯧ ꯑꯃ ꯉꯥꯎꯔꯝꯃꯦ
ꯎꯝ ꯃꯥꯏ ꯃꯥꯏ ꯀꯣꯝꯃꯨꯕꯅꯤꯅꯦ
ꯃꯇꯝ ꯃꯇꯝꯒꯤ ꯏꯟꯖꯥꯡꯈꯩꯗꯨ ꯍꯥꯏ ꯀꯥꯂꯦꯟ ꯃꯇꯝꯗꯅ ꯁ ꯑꯩꯅ ꯍꯪꯒꯥꯝ ꯆꯥꯕ ꯍꯥꯏꯁꯤꯗꯤ
ꯎꯝ ꯍꯧꯅ ꯁꯅꯤ ꯑꯩꯈꯣꯏ ꯃꯔꯨꯏ ꯑꯣꯏꯅ ꯃꯩ ꯅꯨꯡꯇꯤꯒꯤ ꯑꯣꯏꯅꯀꯣ
ꯎꯝ ꯍꯟꯗꯛꯇꯤ ꯂꯥꯁ ꯑꯩꯅ ꯄꯥꯝꯃꯤꯕ ꯀꯩꯅꯣ ꯑꯥꯏꯗꯤꯣꯂꯣꯖꯤꯁꯨ ꯂꯥꯁ ꯃꯦꯁꯅꯤ ꯃꯥꯒꯤ ꯃꯥꯒꯤ ꯂꯥꯁ ꯑ ꯑꯗꯨꯅ ꯍꯠꯇꯄꯤ ꯂꯣꯏ ꯌꯦꯡꯉꯁꯤꯅꯦꯚꯥꯏ ꯈꯜꯂꯤꯁꯦ ꯍꯟꯗꯛꯇꯤ ꯀ꯭ꯂꯕꯀꯤ ꯀꯩꯅꯣꯗꯨꯁꯨ ꯀꯥꯞꯊꯣꯛꯀꯅꯤꯅ ꯍꯥꯏꯛ ꯚꯥꯏ ꯄ꯭ꯔꯣꯖꯦꯛꯇ ꯇꯧꯔꯒ ꯀ꯭ꯂꯕ ꯀꯩꯅꯣꯇ ꯀꯥꯞꯄꯗꯣ ꯑꯗꯨ ꯀꯥꯞꯅꯦꯅ ꯌꯥꯝ ꯀꯟꯅ
ꯑ
ꯇꯧꯔꯒ ꯁꯦꯝꯍꯧꯔꯤ
ꯎꯅꯤꯁꯨ ꯀꯥ ꯀꯀꯅꯤ ꯍꯥꯏꯔ
ꯑ ꯑꯣꯄꯦꯅꯤꯡ ꯀꯥꯞꯅꯤꯅ ꯇꯧꯍꯧꯕꯅꯤ ꯉꯁꯥꯏ ꯌꯥꯝ ꯁꯦꯝꯍꯧꯕꯅꯤ ꯑꯩꯅꯣ
ꯑꯣꯄꯅꯤꯡꯗ ꯑꯗꯨꯗꯤ ꯀꯌꯥꯃꯨꯛ ꯌꯦꯡꯅꯤꯡꯦ ꯗꯤ ꯀꯩꯅꯣꯗꯣ ꯌꯦꯡꯅꯤꯡꯉꯤꯅꯦꯕ ꯑꯩꯗꯤ ꯐꯅꯤꯟ ꯇ ꯄꯨꯂꯣ
ꯐꯥꯏꯅꯜꯒꯨꯝꯕꯗꯤ ꯃꯌꯥꯝ ꯄꯨꯂꯞ ꯌꯦꯡꯖꯕ ꯍꯥꯏꯗꯤ
ꯌꯦꯡꯁꯤ ꯌꯦꯡꯁꯤ ꯑꯦ ꯆꯥꯛ ꯆꯥꯛꯁꯦ ꯆꯥꯛꯕꯨꯥꯎ ꯁꯤꯟꯖꯜꯂꯒ ꯐꯦꯟ ꯃꯌꯥꯝꯁꯤꯦ ꯄꯨꯂꯞ ꯄꯨꯟꯁꯤꯟꯍꯜꯂꯤꯗꯅ ꯚꯥꯏ ꯑꯥ
ꯍꯥꯏꯗꯤ ꯀꯩꯅꯣꯁꯤꯗ ꯋꯥꯔꯜꯁꯤꯗ ꯇꯧꯅꯔꯤꯁꯦ ꯋꯥꯔꯜ ꯀꯞꯁꯦ ꯂꯥꯛꯄꯁꯦ ꯄꯨꯔꯥ ꯋꯥꯜꯁꯤꯕ ꯄꯨꯔꯥ ꯃꯊꯨ ꯃꯔꯥꯡ ꯍꯧꯅꯔꯒ ꯄꯨꯔꯥ ꯑꯆꯧꯕ ꯀꯨꯝꯍꯩ ꯍꯔꯥꯎ ꯑꯃ ꯂꯥꯛꯄꯗꯧꯅ ꯉꯥꯏꯅꯕꯤꯅꯦꯕ ꯍꯥꯏꯗꯤ ꯕꯣꯟꯁꯤꯗꯤ ꯂꯣꯏ ꯄꯥꯝꯅꯕꯖꯥꯅꯤꯗ ꯚꯥꯏ
ꯃꯥꯅꯦ ꯃꯥꯚꯥꯏ ꯃꯁꯤꯅ ꯂꯥꯟꯅꯨ ꯍꯥꯏꯗꯤ ꯚꯥꯏ ꯄ꯭ꯔꯤꯊꯤꯔꯤꯕꯕꯤꯁꯦ ꯀꯩ ꯍꯥꯏꯇꯥꯔꯦꯨꯅꯥꯏ ꯑꯃꯈꯛꯇꯅꯤ ꯀꯥꯏꯅꯕꯨ ꯌꯨꯅꯥꯏꯇꯦꯠ ꯑꯣꯏ ꯀꯩ ꯍꯥꯏꯇꯥꯔꯦ ꯑꯃꯇꯪ ꯑꯣꯏꯍꯟꯕꯒꯤ ꯀꯩ ꯍꯥꯏꯇꯥꯔꯦ ꯆꯤꯟꯗꯨꯗ ꯂꯩꯔꯤ ꯉꯥꯡꯊꯣꯛꯄꯒ ꯍꯥꯏ ꯂꯩꯅꯦ ꯚꯥꯏ ꯍꯥꯏꯗꯤ ꯀꯣꯛꯁꯦ ꯀꯩ ꯍꯥꯏꯇꯥꯔꯦꯅꯦ ꯂꯥꯁ
ꯂꯥꯟ ꯅꯨꯡ ꯇꯧꯔꯨꯔꯒꯁꯨ ꯀꯥꯎꯊꯣꯛꯅꯈ꯭ꯔꯒ ꯄꯨꯂꯞ ꯋꯥꯔꯜ ꯀꯞꯇ ꯑꯃꯨꯛ ꯑꯣꯟꯁꯤꯟꯈꯤꯕꯗꯣ ꯅꯗ ꯇꯧꯔꯤꯁ ꯍꯧꯖꯤꯛ
ꯍꯣꯏ ꯁꯤ ꯁꯤ ꯃꯁꯤ ꯌꯥꯝ ꯐꯕꯖꯥꯠꯅꯦ ꯍꯥꯏꯗꯤ ꯃꯌꯥꯝꯁꯦ ꯍꯔꯥꯎ ꯇꯌꯥꯝꯅꯅꯅꯦꯕ ꯚꯥꯏ ꯕꯣꯟꯁꯤꯗꯕꯨ ꯍꯧꯔꯗꯤꯅꯦ ꯉꯥꯏꯅꯔꯤꯁꯦ
ꯍꯣꯏ ꯍꯔꯥꯎ ꯀꯨꯝꯍꯩ ꯑꯆꯧꯕ ꯑꯃ ꯂꯥꯛꯄꯗꯧꯅꯀꯣ ꯇꯤꯚꯤ ꯂꯩꯁꯟꯅꯔꯤ ꯑꯗꯨ ꯃꯌꯥꯝ ꯀꯩꯅꯣ ꯑꯗꯨꯗꯒꯤ ꯀꯩꯅꯣ ꯄꯨꯁꯟꯅꯔꯤꯕ ꯃꯌꯥꯝ ꯌꯦꯡꯅꯅꯕ ꯄꯨꯁꯤꯟꯅꯔꯤꯕ ꯔꯤꯆꯥꯔꯖ ꯇꯧꯅꯔꯤꯕ ꯃꯌꯥꯝꯁꯤꯗꯤ ꯚꯥꯏ ꯑꯉꯛꯄꯅꯤꯗ
ꯑꯩꯈꯣꯏ ꯁꯤꯗꯕꯨ ꯚꯥꯏꯁꯥꯝ ꯏꯐꯦ ꯑꯣꯏꯔꯒꯗꯤ ꯃꯣꯏ ꯑꯥꯗ ꯃꯄꯥꯟ ꯂꯝꯗ ꯇꯧꯅꯔꯤꯕ ꯋꯥꯔꯜ ꯀꯞ ꯀ ꯋꯥꯔꯜ ꯀꯞꯇ ꯕꯣꯣꯟ ꯀꯥꯎꯕ ꯐꯪꯉꯤꯕ ꯀꯟꯇ꯭ꯔꯤꯁꯤꯡꯅꯒ ꯑꯣꯏꯔꯝꯒꯗꯕ ꯚꯥꯏ ꯑꯦꯛꯁꯥꯏꯇꯦꯟ ꯃꯌꯥꯝꯗꯣ ꯃꯣꯏꯒꯤ ꯑꯦꯛꯁꯥꯏꯠꯃꯦꯟ ꯃꯌꯥꯝꯗꯣ ꯚꯥꯏ ꯑꯁ
ꯃꯣꯏ ꯁꯔꯥꯎꯔꯝꯒꯅꯤ ꯍꯥꯏꯦ ꯃꯥ ꯃꯥꯒꯤ ꯐꯦꯟꯁꯤꯡꯁꯦ ꯆꯠ ꯆꯠꯇꯅ ꯏꯁꯇꯤꯗꯤ ꯑꯦꯝꯗ ꯆꯠ ꯆꯠꯇꯅ ꯌꯦꯡꯟꯅꯔꯝꯗꯣꯏꯅꯦ ꯑꯩꯈꯣꯏꯁꯨ ꯀꯔꯝ ꯀꯥꯟꯗ ꯀꯔꯝ ꯀꯥꯟꯗ ꯌꯦꯡꯉꯒ ꯆꯠꯄꯒ ꯐꯪꯗꯣꯏꯅꯣ ꯈꯪꯗ꯭ꯔꯦ
ꯍꯣꯏ ꯚꯥꯏ ꯀꯣꯏ ꯁꯤꯗꯩ ꯏꯒꯁ ꯆꯂꯒ ꯌꯦꯡꯉꯗꯤ ꯑꯩꯈꯣꯏ ꯄꯨꯟꯁꯤꯁꯤꯡꯒꯤ ꯍꯥꯏꯗꯤ ꯄꯨꯟꯁꯤꯁꯤ ꯄꯣꯛꯄꯗꯒꯤꯅ ꯚꯥꯏ ꯂꯣꯏꯕꯐꯧꯀꯤ ꯇꯨꯡꯁꯤꯜꯂꯛꯄ ꯁꯦꯚꯤꯡꯒꯗꯤ ꯆꯠꯀꯅꯤꯕꯣ
ꯍꯥꯏꯗꯤ ꯑꯗꯨꯅꯤ ꯍꯥꯏꯗꯤ ꯑꯩꯈꯣꯏꯅ ꯌꯥꯝꯅ ꯏꯅꯥꯛ ꯀꯩꯔꯥꯛ ꯈꯨꯟꯕ ꯃꯆꯥ ꯃꯁꯨ ꯨ ꯑꯣꯏꯔꯝꯃꯗꯤꯀꯣ ꯑꯩꯗꯤ ꯆ ꯆꯠꯆꯅꯤꯡꯕꯅ ꯌꯥꯝꯅ ꯍꯥꯏꯗꯤ
ꯁꯤꯚꯏ ꯀꯩ ꯋꯥꯅꯣꯅꯦ
ꯄꯨꯟꯁꯤꯁꯤꯗ ꯑꯃꯨꯛꯇꯪ ꯃꯥꯏ ꯃꯁꯛꯇꯨ ꯎꯖꯅꯤꯡꯕꯗꯨ ꯚꯥꯏ
ꯎꯝ
ꯑꯗꯣ ꯀꯩꯗꯤ ꯎꯄꯥꯏ ꯂꯩ ꯁꯤ ꯍꯥꯏꯔꯒ ꯑꯩꯈꯣꯏꯅ ꯇꯤ ꯃꯃꯥꯡꯒꯤ ꯋꯥꯔꯜ ꯀꯞ ꯊꯥꯈꯤꯕꯗꯣ ꯁꯤ ꯈꯜꯂꯨꯕ ꯅꯣꯡꯃꯨ ꯅꯨꯡꯁꯤꯅꯦ ꯆꯍꯤ ꯃꯔꯤ ꯁ ꯂꯩ ꯆꯍꯤ ꯃꯔꯤ ꯁ ꯂꯩꯃꯦ ꯑꯁ ꯑꯗꯨꯝ ꯌꯦꯡꯉꯦ ꯍꯥꯏꯕꯩ ꯑꯩꯈꯣꯏ ꯃꯥꯒꯤ ꯃꯥ ꯃꯥꯒꯤ ꯇꯤꯝ ꯇꯤꯝ ꯈꯥꯏ ꯑꯗꯨꯝꯉꯕ ꯂꯥꯎꯅꯗꯅ ꯌꯦꯡꯅꯕ ꯅꯨꯡꯉꯥꯏꯀꯣ ꯑꯗꯨꯒꯤ ꯃꯍꯥꯎꯗ ꯍꯜꯂꯛ ꯑꯃ ꯆꯟꯕꯗ ꯑꯃꯅ ꯑꯃꯨꯛ ꯂꯥꯛꯎꯏ ꯑꯃꯅ ꯆꯜꯂꯛꯄꯗ ꯃꯧ ꯂꯥꯎꯁꯟꯅ ꯈꯣꯠꯄꯁꯦ ꯂꯥꯎꯁꯟꯅꯕꯗꯨꯗ ꯅꯨꯡꯉꯥꯏꯕꯅꯤ ꯕꯣꯔꯗꯤꯡ ꯂꯥꯏꯞꯇꯣ ꯑꯃꯨꯛ ꯃꯤꯁ ꯇꯧꯔꯛ ꯄꯨꯔꯥ ꯀꯩꯅꯣ ꯑꯣꯏꯅ ꯇꯧꯈꯤꯕꯅꯦ ꯍꯥꯏꯕ ꯎ
ꯅꯨꯡꯕꯨ ꯅꯨꯡꯁꯤꯗ ꯑꯗꯨ ꯃꯌꯥꯝꯗꯣ ꯍꯣꯏ ꯍꯣꯏ ꯐꯥꯏꯅꯦꯜ ꯅꯨꯃꯤꯠꯇꯒ ꯇꯧꯕꯗꯣ ꯑꯩ
ꯑꯩꯗꯤ ꯐꯥꯏꯅꯦꯜ ꯅꯨꯃꯤꯠꯇꯨꯗꯤ ꯅꯥꯕꯒꯤꯔ ꯀꯩꯅꯣ ꯌꯨꯝꯗꯒꯤ ꯌꯦꯡꯉꯛꯄ ꯅꯦ ꯑꯩꯗꯤ ꯑꯩꯅ ꯑꯨꯛꯇꯪ ꯍꯥꯏꯗꯤ ꯌꯨꯝꯗ ꯏꯊꯟꯇ ꯌꯦꯡꯕ ꯑꯗꯨꯗꯤ ꯀꯩꯁꯨ ꯅꯨꯡꯉꯥꯏꯈꯤꯗꯦꯕ ꯚꯥꯏ ꯃꯌꯥꯝ ꯄꯨꯂꯞ ꯑꯩꯈꯣꯏ ꯑꯥꯗ ꯍꯧ ꯇꯧ ꯌꯦꯡꯕꯒꯤ ꯅꯨꯡꯉꯥꯏꯕ ꯑ ꯅꯤꯡꯁꯤꯡꯉꯛꯑꯒ ꯇꯅꯤꯡꯚꯁꯤꯇꯤ
ꯍꯥꯏꯥꯏꯅꯦ ꯅꯨꯃꯤꯠꯀꯤ ꯚꯥꯏ ꯅꯪ ꯏꯁ ꯈꯪꯍꯧꯗ ꯇꯧꯅꯤ ꯚꯥꯏ ꯑꯁ ꯋꯥꯠꯅꯗꯣꯏ ꯚꯥꯏ ꯈꯨꯠ ꯊꯥꯅꯗꯗ ꯈꯥꯔꯛꯄꯅꯦ ꯂꯥꯎꯁꯟꯅꯕ ꯃꯌꯥꯝꯁꯤꯅ
ꯑꯗꯨ
ꯐꯥꯏꯅꯤꯡꯗꯨꯚ ꯃꯣꯡ ꯃꯥꯟꯗꯅ
ꯍꯣꯡ ꯃꯥꯗ
ꯀꯅꯥꯅ ꯀꯥꯗꯣꯏꯅꯣ ꯈꯪ ꯉꯝꯗꯣꯏꯗꯅ ꯀꯣ ꯍꯣꯏ ꯍꯥꯏꯗꯤ ꯆꯐꯝꯗꯣ ꯀꯅꯥꯅ ꯀꯥꯗꯣꯏꯅꯣꯗꯤ ꯍꯦꯛ ꯈꯪꯗꯕꯒꯩ ꯗ꯭ꯔꯣ ꯗ꯭ꯔꯣ ꯗ꯭ꯔꯣ ꯇꯧꯔꯒ ꯑꯃꯅ ꯑꯃꯨꯛ ꯆꯟꯅ ꯑꯃꯅ ꯑꯃꯨꯛ ꯍꯟꯇꯣꯛ ꯇꯧꯅꯔꯒꯀꯣ
ꯃꯥꯒꯤ ꯐꯥꯏꯜꯗ ꯐꯥꯏꯅꯜ ꯃꯒ ꯖꯤꯕꯅꯦꯕ
ꯎꯝ
ꯁ ꯑꯗꯨ ꯃꯇꯝ ꯅꯣꯡꯕꯨ ꯅꯨꯡꯁꯤꯅꯦ ꯍꯣꯁꯇꯦꯜ ꯂꯥꯏꯐꯀꯗꯣ
ꯍꯝ
ꯪꯍꯧ ꯈꯪꯍꯧꯗꯦꯀꯣ ꯃꯇꯝꯁꯦ ꯚꯥꯏ ꯍꯥꯏꯗꯤ ꯑꯩꯈꯣꯏ ꯉꯔꯥꯡ ꯉꯥꯏꯍꯟꯊ ꯑꯣꯏꯕꯤꯅꯤꯡꯉꯤ ꯇꯨꯌꯦꯜꯞ ꯂꯣꯏꯈꯤꯕꯗ ꯍꯧꯖꯤꯛ ꯌꯦꯡꯉ ꯆꯍꯤ ꯃꯔꯤꯒꯤ ꯃꯇꯨꯡꯗ ꯑꯃꯨꯛ ꯋꯥꯔꯜ ꯀꯞ ꯑꯃꯨꯛ ꯂꯥꯛꯑꯦ
ꯍꯣꯏꯣꯏ ꯑ ꯚꯥꯏ ꯑꯗꯣ ꯑꯩ ꯊꯝꯃꯒꯦ ꯉꯥꯏꯍꯥꯛꯇꯪ ꯂꯩꯔꯣꯨ ꯇꯧꯔꯛꯀꯩ ꯁꯤꯗ ꯈꯨꯃꯒꯤ ꯊꯕꯛ ꯑꯝꯇ ꯆꯧꯈꯤꯌꯦ
ꯑꯣꯏꯕꯥ ꯀꯩꯅꯣ ꯇꯧꯔꯒ ꯑꯩ ꯍꯣꯏ ꯊꯝ ꯊꯕꯗ ꯍꯣꯔꯦꯟ ꯄꯥꯎ ꯐꯥꯎꯅꯔꯁꯤꯦ ꯊꯝꯃꯉꯣ ꯚꯥꯏ